ꯑꯧ ꯇꯥꯏꯌꯦ ꯇꯥꯏꯌꯦ ꯆꯥꯛ ꯆꯥꯔꯕꯣ
ꯎꯝ ꯆꯥꯔꯦ
ꯌꯥ ꯆꯥꯔꯦ
ꯌꯦꯟꯁꯥꯡ ꯑꯩꯈꯣꯏꯒꯤꯗꯣ ꯑꯣ ꯃꯥꯏꯔꯦꯟ ꯊꯣꯡꯕ ꯑꯗꯨꯝ ꯆꯥꯔꯦ
ꯑꯣ ꯃꯥꯌꯦꯡ ꯈꯇꯥꯔꯣ ꯑꯩꯁꯨ ꯆꯥꯔ
ꯎꯝ ꯀꯩꯅꯣ ꯃꯥꯏꯔꯦꯟꯇꯪꯅꯦ
ꯑꯩꯈꯣꯏꯅ ꯎ ꯀꯔꯤꯒꯤꯅꯣ ꯍꯧꯖꯤꯛꯛꯇ ꯆꯥꯕꯗꯀꯣ
ꯍꯋꯥꯏ ꯍꯋꯥꯏ ꯀꯇꯛꯅꯦ ꯑꯗꯒꯤ ꯑ ꯁꯣꯏꯕꯨꯝ ꯏꯔꯣꯝꯕꯒ ꯆꯥꯏ ꯑꯩꯈꯣꯏꯅ
ꯎꯝ ꯁꯣꯏꯕꯨꯝ ꯏꯔꯣꯝꯕ ꯄꯥꯝꯃꯦ ꯑꯩꯗꯤ ꯄꯥꯝꯕ꯭ꯔꯥ ꯅꯪꯁꯨ
ꯑꯩꯁꯨ ꯄꯥꯃꯦ ꯍꯥꯎ ꯌꯥꯔ ꯁꯣꯏꯕꯨꯝꯒꯅ ꯆꯤꯟ ꯆꯤꯛꯀꯟꯒꯅꯦ ꯆꯥꯕꯁꯨ ꯌꯥꯝ ꯍꯥꯎꯕ
ꯁꯣꯏꯕꯨꯝꯗꯤ ꯂꯣꯏ ꯌꯥꯏꯗ ꯃꯥꯏꯔꯦꯟꯗꯣ
ꯑ
ꯑꯗꯨꯒ ꯁꯣꯏꯕꯨꯝꯒ ꯊꯣꯡꯉꯁꯨ ꯑꯗꯨꯝ ꯍꯥꯎꯋꯦ
ꯑꯣ ꯀꯩ ꯃꯑꯣꯡꯗ ꯊꯣꯡꯒꯦ ꯆꯥꯗ꯭ꯔꯦ
ꯑꯗꯨ ꯁꯣꯏ ꯁꯣꯏꯕꯨꯝꯗꯣ ꯍꯥꯟꯅ ꯑꯗꯨꯝ ꯊꯥꯎꯗꯣ ꯉꯧꯊꯣꯛꯑꯦꯗꯅ
ꯑ
ꯑꯗꯨꯒ ꯃꯥꯏꯔꯦꯟꯗꯣ ꯑꯗꯨꯝ ꯍꯥꯞꯆꯤꯟꯕ ꯑꯗꯨꯒ ꯄꯨꯂꯞ ꯑꯣꯏꯅ ꯊꯣꯡꯕ ꯇꯧꯍꯣ ꯍꯥꯎꯕꯅ ꯌꯦꯡꯉꯣ
ꯑꯩ ꯑꯃꯇ ꯆꯥꯗꯔ꯭ꯤ ꯀꯩꯅꯣ
ꯃꯥꯏꯔꯦꯟꯉ ꯃꯥꯏꯔꯦꯟꯁꯨ ꯑꯗꯨꯝ ꯄꯪꯍꯥꯎ ꯍꯥꯎꯕ ꯃꯥꯏꯔꯦꯟꯁꯨ
ꯍꯥꯎ ꯑꯁꯦꯡꯕꯩꯗꯤ ꯃꯥꯏꯔꯦꯟꯁꯦ ꯄꯥꯝꯗꯦꯕ ꯑꯩꯗꯤ ꯆꯥꯕ ꯀꯥꯟꯗ ꯌꯥꯝ ꯐꯨꯟꯕꯗꯣ ꯑꯗꯨ ꯑꯣꯏꯒꯦ ꯑꯗꯣ ꯑꯗꯨꯝ ꯊꯣꯡ ꯌꯨꯝꯒꯤ ꯊꯣꯡꯉꯕꯅꯤꯅ ꯑꯗꯨꯝ ꯆꯥꯔꯦ
ꯑꯥ
ꯑꯗꯨꯒ ꯁꯣꯏꯕꯨꯝꯗꯤ ꯀꯩꯅꯣꯒ ꯊꯣꯡꯉꯁꯨ ꯌꯥꯏ ꯊꯔꯣꯏꯗꯣ
ꯑꯥ ꯑꯗꯨꯁꯨ ꯍꯥꯎꯋꯦ ꯆꯥꯔꯦ ꯆꯥꯔꯦ
ꯑꯥ ꯑꯗꯨꯒ ꯊꯣꯡꯉꯖꯨ ꯍꯥꯎꯋꯦ ꯁꯣꯏꯕꯨꯝꯗꯤ ꯏꯆꯟꯗ ꯆꯥꯟꯅꯔꯦ ꯎꯇꯤꯗ ꯍꯥꯞꯄꯗꯨꯗꯤ ꯎꯁꯣꯏ ꯅꯠꯇ꯭ꯔꯣ
ꯃꯥꯅꯥ ꯍꯣꯏ ꯆꯨꯝꯃ‌ꯦ ꯆꯨꯝꯃ‌ꯦ ꯑꯩꯁꯦ ꯀꯟꯐꯨꯖ ꯆꯠꯀꯜꯂꯦꯕ ꯁꯤ
ꯍꯣꯏ ꯃꯃꯤꯡ ꯈꯔ ꯑꯃꯅꯅꯦ ꯁꯣꯏꯕꯨꯝꯖ‌ꯦ ꯁꯣꯏꯖꯤꯟꯁꯨ ꯍꯥꯏꯌꯦ
ꯑ
ꯑꯗꯨꯒ ꯁꯣꯏꯕꯨꯝꯖꯨ ꯍꯥꯏ ꯀꯝꯕꯅꯣ ꯈꯪꯗꯦ
ꯑꯣ ꯁꯣꯏꯕꯨꯝꯁꯤꯅ ꯆꯨꯝꯃꯦ ꯅꯪ ꯍꯥꯏꯗꯣ ꯁꯣꯏꯕꯨꯝꯖꯤꯅ ꯑꯃ ꯐꯥꯔꯃꯦꯟꯇꯦꯠꯇ‌ꯣ ꯑꯣꯏꯗꯣꯏꯅꯦꯕ
ꯑꯥ
ꯁꯣꯏꯖꯤꯟꯗꯨꯅ ꯐ꯭ꯔꯦꯁꯇꯨ ꯅꯠꯇ꯭ꯔꯥ ꯎꯝ ꯆꯨꯝꯃꯦ ꯆꯨꯝꯃꯦ ꯗꯣ ꯀꯩꯅꯣꯁꯨ ꯍꯥꯎꯋꯦ ꯑꯩꯗꯤ ꯏꯟꯖꯥꯡꯗ ꯍꯥꯏꯔꯗꯤ ꯑ ꯍꯧꯖꯤꯛꯀꯤ ꯁꯣꯏꯕꯨꯝ ꯑꯀꯪꯕꯗꯣ ꯀꯪꯍꯜꯂ ꯊꯝꯕꯁꯨ ꯍꯥꯎꯕꯅꯦ
ꯑꯧ ꯑꯗꯨꯁꯨ ꯍꯥꯎꯕꯅꯦ
ꯎꯝ ꯑꯇꯣꯞꯄꯗꯤ ꯀꯩ ꯀꯩ ꯄꯥꯥꯝꯒꯦ
ꯍꯥ
ꯚꯦꯖꯤꯇꯦꯕꯜꯗ ꯀꯩꯀꯩ ꯄꯥꯝꯒ‌ꯦꯕ
ꯑꯩꯗꯤ ꯀꯩꯅꯣ ꯄꯥꯝꯃꯦ ꯎꯝ ꯀꯩꯕꯥ ꯂꯐꯨꯗꯣ
ꯑꯥ ꯑꯥ
ꯂꯐꯨꯖ‌ꯦ ꯃꯤꯅꯗꯤ ꯆꯥꯅ ꯆꯥꯕꯗꯣ ꯍꯥꯎꯇꯦ ꯍꯥꯏ ꯑꯩꯗꯤ ꯂꯐꯨ ꯏꯔꯣꯟꯕꯒꯨꯝꯕ
ꯎꯝ
ꯃꯤꯗꯤ ꯁꯥ ꯉꯥ ꯄꯥꯝꯃꯦ ꯍꯥꯏꯅꯩꯗꯅ ꯍ‌ꯣꯏ ꯑꯗ‌ꯣ ꯑꯩꯗꯤ ꯁꯨꯃꯥꯏꯅ ꯂꯐꯨ ꯏꯔꯣꯝꯕ ꯂꯐꯨ ꯊꯣꯡꯕ
ꯂꯐꯨ ꯏꯔꯣꯟꯕ ꯍꯥꯎꯏ
ꯎꯝ ꯑꯗꯣ ꯂꯐꯨꯗꯣ ꯊꯥꯎ ꯉꯧꯔꯒ ꯀꯩꯅꯣꯒ ꯊꯣꯡꯕ ꯀꯔꯤ ꯊꯨꯝꯌꯥꯛꯄꯤꯗꯣ ꯑꯗꯨꯒ ꯍꯥꯞꯄꯒ ꯄꯨꯟꯅ ꯊꯣꯡꯕ
ꯑꯗꯨꯗꯤ ꯆꯥꯗ
ꯆꯥꯎꯋ‌ꯣ ꯌꯦꯡꯉꯣ ꯇ꯭ꯔꯥꯏ ꯇꯧꯋꯣ
ꯇ꯭ꯔꯥꯏ ꯇꯧꯒꯦ
ꯎꯝ ꯍꯥꯎꯕꯅꯦ ꯑꯗꯨꯝ
ꯅꯪ ꯀꯩ ꯀꯩ ꯆꯥꯒꯦ ꯃꯤꯠꯇꯗꯤ
ꯑꯩꯗꯤ ꯃꯤꯠꯇ ꯂꯣꯏꯅ ꯆꯥꯏ
ꯑꯣ ꯑꯗꯨꯗꯤꯅꯦ ꯀꯩꯅꯣꯁꯨ ꯍꯥꯎꯕꯅꯦ ꯂꯐꯨ ꯍꯧꯖꯤꯛꯀꯤ ꯂꯐꯨꯒ ꯄꯣꯠꯀ ꯊꯣꯡꯕꯁꯨ ꯍꯥꯎꯕꯅ
ꯊꯣꯡꯗ꯭ꯔꯤꯌꯦ ꯑꯃꯨꯛ ꯐꯥꯎ ꯀꯃꯥꯏꯅ ꯊꯣꯡꯒꯦ ꯑꯗꯨꯝ
ꯑꯗꯨꯝ ꯎꯝ ꯄꯣꯛ ꯊꯣꯡꯕꯩꯗ‌ꯣ ꯑꯗꯨꯝ ꯊꯣꯡꯉ‌ꯣꯕꯀꯣ ꯑ ꯃꯁꯂꯥꯒꯨꯝꯕꯗꯣ ꯌꯥꯝ ꯍꯥꯞꯄꯨꯅꯣꯕ ꯑꯗꯨꯒ ꯍꯥꯎꯕꯅ ꯃꯣꯔꯣꯛꯇꯣ ꯈꯤꯇꯪ ꯁꯥꯇꯛ ꯇꯧꯔꯒ ꯍꯥꯎꯕꯅꯦ ꯌꯥꯝ꯫ ꯆꯝꯅ ꯑꯗꯨꯝ ꯊꯣꯡꯕꯗ
ꯍꯣꯏ ꯆꯥꯕ꯭ꯔꯣ ꯅꯪꯖꯨ ꯑꯗꯨꯝ ꯃꯤꯠ ꯀꯩꯀꯩ ꯂꯣꯏꯅ
ꯎꯝ ꯀꯩ ꯑꯗꯨꯝ ꯀꯃꯟ ꯑꯣꯏꯕꯈꯩꯗꯣ ꯑꯗꯨꯗꯤ ꯆꯥꯏꯕ
ꯎꯝ
ꯃꯤꯅ ꯆꯥꯟꯅꯔꯤꯁꯤꯡꯁ‌ꯦ ꯑꯌꯥꯝꯕ ꯂ‌ꯣꯏ ꯆꯥꯏ
ꯑꯩꯗꯤ ꯄꯣꯔꯛꯇꯣ ꯆꯥꯗꯤ ꯆꯥꯏꯌꯦꯕꯀꯣ ꯑꯗꯨ ꯗꯨꯒ ꯃꯥꯒꯤ ꯀꯦꯞꯁꯨꯜ ꯍꯥꯏꯕ꯭ꯔꯥ ꯍ‌ꯣꯏ ꯑꯗꯨꯗꯣ ꯆꯥꯕ ꯍꯩꯇꯕ
ꯑꯩꯁꯨ ꯀꯦꯞꯁꯨꯜ ꯆꯥꯗꯤ
ꯃꯇꯣꯡꯒꯨꯝꯕ ꯑꯗꯨꯝꯕ ꯑꯃ ꯆꯥꯈ꯭ꯔꯗꯤ ꯑꯗꯨꯝ ꯌꯥꯕꯗꯣ ꯑꯗꯨꯃꯥꯏꯅ ꯇꯧꯋꯦ ꯑꯣ ꯀꯩꯅꯣꯗꯗꯤ
ꯍꯣꯏ ꯑꯩꯁꯨꯦ ꯃꯇꯣ ꯈꯛꯇꯪ ꯁꯥꯏ ꯀꯦꯞꯁꯨꯜ ꯁꯥꯩ ꯑꯗꯨꯒ ꯆꯤꯀꯟꯗꯁꯨ ꯏꯁꯀꯤꯟꯗꯣ ꯆꯥꯗꯦꯕ ꯑꯩ ꯍꯩꯇꯦ
ꯑꯩꯁꯨ ꯆꯥꯗꯦ ꯏꯕꯥꯅꯤꯁꯦ ꯈꯔ ꯈꯔ ꯃꯥꯟꯅꯩ
ꯔ ꯋꯥꯗ ꯅ
ꯅꯪ ꯀꯩꯅꯣ ꯆꯥꯕ꯭ꯔꯥ ꯆꯤꯛꯀꯟꯒꯤ ꯂꯦꯛꯇꯣ ꯃꯈꯣꯡꯗꯣ ꯆꯥꯕ꯭ꯔꯥ
ꯑꯃ ꯃꯈꯣꯡ ꯑꯃ ꯑꯗꯨꯗꯤ ꯆꯥꯗꯦ
ꯑꯩꯁꯨ ꯆꯥꯗꯦ
ꯑꯩ ꯁꯨꯡꯆꯥ ꯆꯥꯗꯦ ꯍꯩꯅꯗꯦꯅꯥ
ꯑꯩꯁꯨ ꯍꯥꯏꯅꯗꯦ
ꯃꯥꯒꯤ ꯑꯁ ꯑ ꯑꯗꯨꯒ ꯎꯝ ꯀꯔꯤ ꯃꯉꯛꯇꯤ ꯆꯥꯕ꯭ꯔꯥ
ꯆꯥꯟꯗꯦ
ꯑꯩꯁꯨ ꯆꯥꯗ ꯉꯥꯄꯔ꯭ꯨꯝꯗꯤ ꯆꯥꯕꯔ꯭
ꯉꯥꯄ꯭ꯔꯣꯟꯁꯦ ꯑꯃ ꯀꯪꯍꯟꯕꯗꯣ
ꯑꯥ
ꯑꯃ ꯌꯥꯏꯊꯣꯛꯑꯒ ꯑꯃ ꯁꯤꯡꯖꯨ ꯆꯥꯏꯌꯦꯕ ꯑꯗꯨꯗꯤ ꯆꯥꯏꯌꯦ ꯑꯗꯨꯒ ꯑꯃ ꯃꯣꯏ ꯑꯗꯨ ꯃꯥꯄꯨꯝ ꯆꯥꯕ ꯐꯩ ꯍꯥꯏꯕꯅꯤ ꯏ ꯍꯥꯞꯄꯦ ꯍꯥꯏꯅꯩꯗꯅ
ꯑꯩ ꯆꯥꯕ ꯉꯝ ꯑꯁ ꯇꯜꯂꯦ ꯌꯦꯡꯕꯗꯀꯣ
ꯎꯕꯒꯤꯅꯦ ꯌꯦꯡꯕꯒꯤ
ꯍꯣꯏ
ꯑꯩꯗꯤ ꯎꯗꯦꯕ ꯑꯃꯨꯛꯐꯥꯎ ꯑꯗꯨꯝ ꯂꯩ-ꯂꯩꯕꯗꯣ ꯃꯤꯅ ꯀꯪꯍꯜꯂꯀꯥꯟꯗ
ꯑ
ꯑꯗꯨꯒꯤꯔꯥ ꯈꯪꯗꯦ ꯑꯁ ꯈꯟꯖꯤꯜꯂꯗꯤ ꯇꯜꯂꯛꯑꯦ
ꯑꯗꯨꯅꯦ ꯑꯩꯗꯤꯅꯦ ꯃꯔꯦꯡ-ꯃꯔꯦꯡ ꯆꯠꯄꯗꯣ ꯎꯕꯗꯅꯦ ꯑꯩ ꯇꯥꯁꯟꯕ ꯉꯝꯗꯦ ꯑꯥ
ꯀꯩꯅꯣꯗꯣ ꯌꯥꯝ ꯃꯥꯜꯂꯤꯗꯅ ꯍꯣꯏ ꯑꯗ ꯎꯗ꯭ꯔꯤꯀꯥꯟꯗ ꯃꯤꯅ ꯁꯦꯝꯕꯗꯣ ꯃꯤꯅ ꯁꯦꯝꯃꯀꯥꯟꯗꯗꯤ ꯍꯥꯎꯋꯦꯕ ꯑꯗꯨꯝ ꯃꯥꯒꯤ ꯃꯔꯣꯏ ꯑꯃ ꯂꯩꯕꯅꯦꯕ ꯐꯛꯄꯥꯏꯌꯦꯅ ꯑꯗꯨꯗꯨꯒ ꯍꯥꯞꯄꯛ ꯀꯥꯟꯗꯗꯤ ꯑꯗꯨꯝ ꯃꯅꯝꯗꯣ ꯅꯨꯡꯁꯤꯔ ꯍꯥꯎꯋꯦ
ꯍ ꯑꯗꯨꯒꯤꯕꯨꯗꯤ ꯃꯤꯅ ꯌꯥꯝ ꯆꯥꯅꯩꯁꯦꯅꯦ
ꯍꯣꯏ
ꯑꯩꯗꯤ ꯆꯥꯗꯦ ꯑꯗꯩꯗꯤ ꯌꯣꯡꯆꯥꯛ ꯌꯣꯡꯆꯥꯛꯁꯤ ꯆꯥꯕ꯭ꯔꯥ
ꯌꯣꯡꯆꯥꯛꯇꯤ ꯃꯔꯨꯗꯨꯗꯤ ꯆꯥ ꯍꯩꯇꯦ ꯆꯥꯗꯤ ꯆꯥ ꯑꯩꯗꯤ ꯃꯔꯨꯗꯨꯗꯤ ꯆꯥ ꯍꯩꯇꯕ
ꯑꯩꯅ ꯃꯔꯨ ꯆꯥꯗꯣ ꯑꯩꯅ ꯆꯥꯔꯤꯁꯦ ꯌꯥꯝ ꯅꯧꯕꯗꯣ ꯌꯥꯝ ꯅꯧꯕ ꯁꯤꯡꯖꯨꯗ ꯆꯥꯕꯗꯣ ꯑꯗꯨ ꯅꯠꯇꯅ ꯆꯥꯕ ꯍꯥꯏꯇꯣ
ꯑꯩꯁꯨꯣ ꯍꯩꯇꯦ
ꯍ ꯑꯗꯨꯒ ꯏꯔꯣꯝꯕꯒꯨꯝꯕꯕꯨꯗꯤ ꯃꯍꯤꯕꯨꯗꯤ ꯆꯥꯏꯑꯕ
ꯎꯝ
ꯑꯗꯨ ꯃꯇꯇꯣꯡꯉꯒꯅꯦ ꯑꯗꯨꯣ ꯆꯥꯗꯦ ꯍꯩ
ꯀꯩꯅꯣꯗꯣ ꯈꯪꯕ꯭ꯔꯥ ꯑꯥ ꯂꯩꯋꯥ ꯍꯥꯏꯅꯕꯗꯣ ꯑꯥ ꯑꯥ ꯑꯗꯨꯗꯤ ꯆꯥꯕ ꯅꯠꯇ꯭ꯔꯣ
ꯆꯥꯏ ꯑꯗꯨꯗꯤ ꯆꯥꯏ
ꯁ ꯍꯥꯎꯕꯅꯦ ꯑꯗꯨꯖꯨ ꯃꯇꯝ ꯃꯇꯝꯒꯤꯀꯣ
ꯎꯝ
ꯑꯗꯣ ꯍꯟꯗꯛꯇꯤ ꯌꯥꯝ ꯐꯪꯒꯤꯗ꯭ꯔꯦ ꯆꯥꯕ ꯑꯗꯨꯗꯣ
ꯍꯣꯏ ꯂꯥꯏꯋꯥ ꯍꯥꯎꯋꯦ ꯑꯗꯒꯤ ꯎꯝ ꯚꯦꯖꯤꯇꯦꯕꯜꯁꯇ ꯑꯩꯗꯤ ꯀꯣꯂꯤ ꯐ꯭ꯂꯥꯋꯔꯁꯨ ꯌꯥꯝ ꯄꯥꯝꯃꯦ
ꯎꯝ ꯍꯥꯎꯕꯅꯦ ꯑꯗꯨꯖꯨ
ꯎꯝ
ꯆꯝꯊꯣꯡ ꯆꯥꯔꯁꯨꯀꯣ
ꯑꯥ ꯍꯣꯏ ꯑꯗꯒꯤ ꯀꯥꯡꯉꯧꯁꯨ ꯌꯥꯝ ꯍꯥꯎꯋꯦ
ꯑꯃ ꯀꯩꯅꯣꯗꯣ ꯆꯥꯕ꯭ꯔꯥ ꯑꯥ ꯀꯥꯔꯣꯠ ꯈꯥꯕꯤꯗꯣ ꯑꯥꯎ
ꯎꯝ ꯑꯗꯨꯗꯣ ꯀꯥꯡꯉꯧꯗ ꯈꯇꯪ ꯆꯥꯏ ꯑꯩ
ꯈꯥꯏ ꯑꯩꯗꯤ ꯆꯥꯕ ꯉꯝꯗꯤꯌꯦ
ꯑꯗꯨꯅꯦ ꯈꯥꯝꯃꯟꯗꯅꯅꯦ ꯑꯗꯨꯗꯣ ꯄꯨꯔꯥ ꯄꯥꯅ ꯁꯣꯏꯔꯦꯗꯅ
ꯎꯝ
ꯊꯨꯝ ꯈꯤꯇꯪꯒ ꯊꯥꯎꯗ ꯉꯧ ꯉꯧꯔ ꯆꯥꯎꯕ ꯁꯨꯡꯈꯥ ꯈꯥꯗꯕꯅꯦ ꯍꯥꯥꯎꯕꯅꯦ
ꯌꯦꯡꯒꯦ
ꯃꯥꯒꯤ ꯃꯔꯨꯗꯨꯗꯤ ꯂꯧꯊꯣꯛꯑꯣꯕꯀꯣ
ꯃꯅꯨꯡꯒꯤ ꯃꯔꯨꯗꯣ ꯑꯥ ꯎꯝ ꯑꯩꯁꯨ ꯑꯗꯨꯃꯥꯏꯅ ꯆꯥꯕꯗ ꯍꯩꯅꯒ꯭ꯔꯦꯕ ꯑꯥ
ꯑꯇꯣꯞꯄꯗꯗꯤ ꯍꯥꯎꯇ꯭ꯔꯦ ꯑꯗꯨꯃꯥꯏ ꯈꯇꯪ ꯆꯥꯏ
ꯌꯦꯡꯒꯦ ꯇꯥꯎꯔꯒ ꯑꯃ ꯑꯈꯣꯏꯅ ꯅꯍꯥꯟꯒꯩ ꯆꯥꯏꯖꯤꯅꯅꯦ ꯐꯨꯠꯂꯒ ꯃꯦꯠꯄꯗꯣ ꯃꯦꯠ ꯄꯥ ꯑꯗꯨꯗ ꯑꯁ ꯈꯨꯈꯥ ꯊꯤ ꯈꯥꯕꯗ ꯎꯝ ꯍꯨꯝ ꯍꯨꯝ ꯍꯨꯝꯍ ꯉꯝꯗꯤꯌꯦ
ꯑꯗꯒꯤ ꯑꯃ ꯀꯔꯣꯠ ꯑꯃ ꯌꯦꯜꯂꯣ ꯑꯣꯏꯔꯒ ꯀꯩꯅꯣ ꯇꯧꯕꯗꯣ ꯀꯥꯔꯣꯠ ꯀꯧꯗꯣꯏꯔꯥ ꯑꯗꯨꯗꯣ
ꯑꯧ ꯀꯧꯕꯅꯦ ꯑꯗꯨꯖꯨ
ꯑꯗꯨ ꯑꯗꯨꯖꯨ ꯆꯥꯕ꯭ꯔꯥ
ꯑꯗꯨꯗꯤ ꯈꯥꯡꯉ ꯆꯥꯏ
ꯎꯝ
ꯍꯩꯅꯕ ꯑꯣꯏꯗꯦ ꯑꯗꯣ
ꯑꯩꯖꯨ ꯀꯌꯥ ꯍꯩꯅꯕꯗꯤ ꯑꯣꯏꯗꯦꯕ ꯑꯗꯣ ꯍꯧꯖꯤꯛ ꯈꯔ ꯈꯔ ꯆꯥꯎꯔꯛꯄꯩ ꯑꯗꯨꯝ ꯈꯔ ꯈꯔ ꯑꯗꯨꯝ ꯆꯥ ꯍꯣꯏ ꯆꯥꯕꯗꯣ
ꯎꯝ ꯍꯧꯖꯤꯛ ꯑꯗꯨ ꯍꯧꯖꯤꯛ ꯃꯇꯝꯅꯤꯗꯅ ꯑꯗꯨꯒꯤ ꯏꯟꯁꯥꯡꯁꯤꯡꯗꯣ ꯇꯟꯗꯦ ꯌꯥꯝꯅ ꯑꯍ
ꯑꯍ ꯍ ꯑꯗꯨꯒ ꯑꯩꯗꯤ ꯀꯩꯅꯣꯁꯨ ꯍꯥꯎꯋꯦ
ꯀꯝꯕ
ꯎꯝ ꯑꯁ ꯌꯨꯝꯗ ꯑꯗꯨꯝ ꯍꯧ ꯒꯟꯖꯥ ꯃꯅꯥ ꯃꯥꯟꯕꯗꯣ ꯀꯩꯕ
ꯀꯝ ꯀꯝꯕꯅꯣ ꯁꯧꯒ꯭ꯔꯤꯔꯣ ꯑꯥ ꯁꯧꯒ꯭ꯔꯤ ꯑꯦ ꯍ ꯍ ꯒꯟꯖꯥ ꯃꯥꯟꯕꯥꯌꯦ ꯑꯦ ꯍꯨꯡ ꯍꯨꯡ ꯎꯝ ꯁꯧꯒ꯭ꯔꯤ ꯁꯁ ꯑꯦ ꯁꯧꯒ꯭ꯔꯤꯖꯦ ꯏꯔꯣꯝ ꯎꯝ ꯏꯔꯣꯝꯕꯖꯨ ꯌꯥꯏꯑꯕ ꯆꯥꯕ꯭ꯔꯥ ꯁꯧꯒꯔꯤꯁꯦ ꯊꯣꯡꯕꯇꯪ ꯅꯠꯇꯕꯀꯣ ꯏꯔꯣꯜꯂꯁꯨ ꯁꯨ ꯌꯥꯏ ꯑꯗꯨꯒ ꯁꯤꯡꯖꯨꯒꯤ ꯇꯥꯏꯞꯇ ꯀꯪꯅ ꯁꯨꯔꯁꯨ ꯌꯥꯏ꯫ ꯍꯥꯎꯕꯅꯦ꯫ ꯍꯥꯏꯗꯤ ꯑꯗꯨ ꯍꯥꯏꯗꯤ ꯁꯧꯔꯤ ꯊꯣꯡꯕ ꯑꯗꯨꯝ ꯆꯥꯔꯁꯨ ꯆꯥꯅꯤꯡꯗꯦ꯫ ꯗꯅ ꯑꯗꯨꯒꯤ ꯑꯗꯨꯝ ꯑꯅꯧꯕ ꯑꯗꯨꯝ ꯇ꯭ꯔꯥꯏ ꯇꯧꯕ
ꯑꯗꯨꯒꯅꯦ ꯁꯧꯒ꯭ꯔꯤꯗꯣ ꯑꯗꯨꯝ ꯆꯝꯅ ꯊꯣꯡꯉꯦꯗꯅ
ꯎꯝ
ꯕꯣꯔꯥ ꯈꯔ ꯊꯥꯗꯔꯒ ꯆꯥꯕꯁꯨ ꯍꯥꯎꯕꯗ
ꯑꯗꯨꯖ ꯑꯍꯥꯎꯋꯦ
ꯎꯝ
ꯊꯥꯡꯖꯤꯡꯒ ꯑꯃ ꯃꯦꯠꯂꯒ
ꯁꯁꯨ ꯍꯥꯎꯋꯦ ꯁꯧꯒ꯭ꯔꯤꯅꯤꯅꯦ ꯀꯪꯍꯜꯂꯦꯗꯅ ꯀꯪꯍꯜꯂꯒ ꯃꯣꯔꯣꯛ ꯃꯦꯠꯄꯗꯣ
ꯑꯥ
ꯃꯣꯔꯣꯛ ꯃꯦꯠꯄꯗꯅꯦ ꯍꯪꯕ꯭ꯔꯥ ꯑꯗꯨꯒꯤ ꯑꯀꯪꯕꯗꯣ ꯈꯤꯇꯪ ꯑꯃꯨꯛ ꯐꯨꯠꯇꯣꯛꯑꯦꯗꯅ
ꯎꯝ
ꯐꯨꯠꯇꯣꯛꯑꯒ ꯑꯗꯨ ꯃꯣꯔꯣꯛ ꯃꯦꯠꯄꯗꯨꯗ ꯍꯥꯞꯄ ꯇꯥꯕ ꯑꯗꯨ ꯀ ꯍ ꯍꯥ ꯍꯕ ꯅꯅꯤ꯫
ꯆꯥꯗ꯭ꯔꯤꯌꯦ ꯑꯗꯨꯃꯥꯏꯅꯗꯤ ꯀꯥꯡꯪꯍꯟ ꯀꯪꯍꯟꯕꯒ ꯅꯪꯗꯦꯅ ꯁꯧꯔꯤ꯫ ꯆꯥꯔꯤꯀꯥꯟꯗ ꯍꯧꯖꯤꯛ ꯃꯇꯝꯅꯤꯅꯀꯣ ꯑꯗꯨꯝ ꯁꯧꯔꯤ ꯁꯧꯔꯤ ꯇꯧꯔꯛꯌꯦ꯫
ꯃꯥꯅꯦ ꯑꯈꯣꯏ ꯁꯨꯆꯌꯦ ꯍꯧꯖꯤꯛꯀꯥꯅ
ꯁꯧꯕꯔꯤ ꯑꯉꯥꯡꯕ ꯑꯃ ꯂꯩꯕꯗꯣ
ꯑ ꯍꯣꯏ ꯍꯣꯏ ꯍꯣꯏ
ꯆꯥꯕ꯭ꯔꯣ ꯑꯗꯨꯗꯤ꯫
ꯍꯣꯏ ꯑꯗꯨ ꯀꯩꯅꯣꯒ ꯊꯛꯑꯦ ꯆꯥ ꯑꯣꯏꯅꯒ ꯊꯛꯑꯦ꯫
ꯎꯝ ꯐꯪꯅꯩ ꯌꯦꯡꯉ ꯑꯗꯨꯗꯣ
ꯐꯩꯌꯦꯅꯀꯣ
ꯎꯝ
ꯀꯂꯔꯣ ꯐꯖꯕꯅꯦ꯫
ꯐꯖꯕꯅꯦ꯫ ꯑꯗꯨ ꯁꯧꯒ꯭ꯔꯤ ꯑꯥꯎꯇꯕ ꯑꯃꯁꯨ ꯂꯩꯕꯅꯤ꯫
ꯎꯝ ꯑꯗꯨꯒ ꯀꯩꯅꯣ ꯇꯧꯋꯦ ꯍꯥꯏꯇꯥꯔꯅꯦ ꯁꯧꯒ꯭ꯔꯤꯁꯦ ꯃꯤꯅ ꯑꯗꯨꯝ ꯍꯦꯛꯑꯗꯤ ꯍꯥꯎꯋꯦꯅ ꯍꯥꯏꯕꯗꯣ
ꯑꯣ ꯍꯥꯏ
ꯍꯥꯏꯗꯤ ꯌꯦꯟꯗꯦꯝ ꯌꯦꯟꯗꯦꯝꯗꯤ ꯍꯩꯅꯕꯔ
ꯌꯦꯟꯗꯦꯝ ꯍꯩꯩꯅꯩ ꯑꯩꯗꯤ ꯌꯦꯟꯗꯦꯝꯗꯣ ꯁꯤꯡ ꯁꯤꯡꯖꯨ ꯌꯦꯗꯤꯝꯒ ꯃꯪꯒꯟꯒ
ꯑꯗꯨ ꯌꯥꯝ ꯍꯥꯎꯋꯦ꯫
ꯊꯥꯎꯋꯦ ꯑꯗꯨꯒꯤ ꯅꯣꯏꯅ ꯆꯝꯊꯣꯡ ꯊꯣꯡꯉꯁꯨꯀꯣ ꯍꯥꯎꯗ꯭ꯔꯅꯦ ꯑꯗꯨꯒ ꯏꯔꯣꯜꯂꯗꯤ ꯑꯩ ꯆꯥꯅꯤꯡꯗꯦ ꯌꯦꯟꯗꯦꯝꯁꯦ ꯎꯝ
ꯑꯗꯨꯒ ꯁꯤꯡꯖꯨ ꯁꯤꯡꯖꯨꯗꯨꯁꯨ ꯍꯥꯎꯗꯤ ꯍꯥꯎꯋꯦ ꯑꯗꯨꯒꯅꯦ ꯑꯩꯅ ꯑꯃꯨꯛ ꯌꯥꯝ